ꯇꯥꯔꯔꯕꯣꯠꯇ
ꯇꯥꯔꯦ-ꯇꯥꯥꯔꯦ
ꯎꯝ
ꯇꯦꯔꯤꯖꯝꯒꯤ ꯑꯦꯗꯚꯥꯟꯇꯦꯖꯀꯤ ꯃꯇꯥꯡ ꯋꯥꯔꯤ ꯁꯥꯟꯅꯈ꯭ꯔꯕꯅꯤꯅ ꯗꯤꯁꯑꯗꯚꯥꯟꯇꯦꯖꯀꯤ ꯃꯇꯥꯡ ꯋꯥꯔꯤ ꯁꯥꯟꯅꯁꯦ
ꯌꯥꯏ-ꯌꯥꯏ
ꯀꯩꯅꯣꯁꯦ ꯇꯨꯔꯤꯖꯝ ꯃꯌꯥꯝ ꯍꯥꯏꯗꯤ ꯂꯥꯛꯑꯕꯅꯤꯅ ꯄꯣꯂꯨꯁꯟꯁꯨ ꯃꯌꯥꯝ ꯊꯣꯛꯍꯟꯗ꯭ꯔꯥ
ꯃꯥꯅꯦ
ꯑꯁꯤꯁꯨ ꯗꯤꯁꯑꯦꯠꯕꯥꯟꯇꯦꯖ ꯑꯃꯅꯤ ꯅꯠꯇ꯭ꯔꯥ
ꯃꯥꯅꯦ
ꯍꯥꯏꯗꯤ ꯏꯁꯤꯡꯗꯒꯤ ꯅꯨꯡꯁꯤꯠꯇꯒꯤ ꯅꯣꯏꯁ ꯄꯣꯂꯨꯁꯟꯗꯒꯤ ꯌꯥꯝ ꯊꯣꯛꯍꯜꯂꯛꯇꯣꯏꯅꯦꯕ ꯍꯥꯏꯗꯤ ꯎꯝ ꯑꯗꯩ ꯆꯈꯥꯏꯔꯝꯕ ꯃꯌꯥꯝꯗꯣ ꯂꯥꯛꯄ ꯃꯌꯥꯝꯅꯒꯁꯨ ꯀꯣ
ꯎꯝ
ꯎꯝ ꯍꯥꯏꯌꯣ ꯎ
ꯍꯏꯗꯤ ꯏꯌꯥꯔ ꯄꯣꯂꯨꯁꯟꯗ ꯊꯣꯛꯂꯛꯏꯁꯤꯅ ꯑꯃꯨꯛ ꯍꯥꯏꯗꯤ ꯑꯦꯛꯁꯦꯁ ꯌꯨꯁ ꯑꯣꯐ ꯄꯦꯇ꯭ꯔꯣꯜ ꯗꯤꯖꯜ ꯑꯗꯨꯝꯕ ꯑꯣꯏꯔꯛꯀꯗꯣꯏꯅꯦꯕ ꯃꯤ ꯂꯥꯛꯄ ꯍꯥꯏꯁꯤꯗꯕꯨ ꯒꯥꯔꯤꯃꯛꯇꯨꯗ ꯂꯥꯛꯑꯒꯁꯨ ꯃꯣꯏꯁꯦ ꯒꯥꯔꯤ ꯊꯧꯔ ꯂꯥꯛꯇꯣꯏꯅꯤ ꯄꯦꯇ꯭ꯔꯣꯜ ꯁꯤꯖꯤꯟꯅꯗꯣꯏꯅꯤ ꯗꯤꯖꯜ ꯁꯤꯖꯤꯟꯅꯔꯛꯀꯗꯣꯏꯅꯤ
ꯍꯥꯏꯗꯤ ꯀꯩꯅꯣ ꯍꯥꯟꯅ ꯀꯩ ꯍꯥꯏꯅꯤ ꯗꯤꯁꯇꯔꯕ ꯇꯧꯗꯕꯤ ꯂꯩꯔꯝꯕ ꯑꯦꯔꯤꯌꯥ ꯑꯃ ꯍꯥꯏꯗꯤ ꯅꯣꯏꯁ ꯄꯣꯂꯨꯁꯟ ꯊꯣꯛꯂꯛꯄꯒꯤ ꯆꯥꯟꯁ ꯑꯃꯨꯛ ꯑꯩꯈꯣꯏ ꯋꯥꯡꯈꯠꯂꯛꯛꯇꯣꯏꯅꯤ ꯍꯥꯏꯗꯤ ꯒꯥꯔꯤ ꯇꯣꯏꯅ ꯂꯥꯛꯁꯟꯕ
ꯍꯣꯏ ꯍꯣꯏ ꯍꯥꯏꯗꯤ ꯍꯥꯟꯅ ꯅꯦꯆꯔꯒꯤ ꯐꯖꯔꯝꯕ ꯐꯖꯅ ꯏꯪꯅ ꯆꯤꯛꯅ ꯂꯩꯔꯝꯕ ꯃꯌꯥꯝꯗꯣ ꯑꯃꯨꯛ ꯂꯣꯏ ꯁꯣꯛꯍꯜꯂꯧꯗꯣꯏꯅꯦꯕ ꯐꯖꯅꯟ ꯇꯧꯍꯧꯗ ꯇꯥꯔꯒꯗꯤ ꯑꯗꯒꯤ ꯁꯤꯖꯤꯟꯅꯔꯝꯕ ꯄꯣꯠꯆꯩ ꯑꯐꯠꯇ ꯍꯥꯎꯊꯤ ꯀꯩꯀꯥ ꯃꯌꯥꯝ ꯆ ꯍꯥꯏꯗꯤ ꯆꯥꯕꯦ ꯑꯆꯥꯄꯣꯠ ꯑꯣꯏꯔꯣ ꯄꯦꯀꯦꯠ ꯑꯣꯏꯔꯣ ꯑꯗꯨꯁꯨ ꯂꯣꯏ ꯍꯟꯗꯣꯛꯑꯗꯣꯏꯅꯦꯕ
ꯎꯝ
ꯑꯗꯨꯗꯨꯅ ꯑꯃꯨꯛꯁꯨ ꯍꯥꯏꯗꯤ ꯏꯁꯤꯡꯗꯤ ꯀꯩꯗꯁꯨ ꯑꯃꯨꯛ ꯂꯥꯏ ꯁꯣꯛꯍꯜꯂꯦꯗꯅ
ꯃꯥꯅꯦ
ꯄꯣꯂꯨꯁꯟꯁꯦ ꯑꯗꯨꯝ ꯑꯃꯨꯛ ꯇꯔꯦ ꯑꯃꯨꯛ ꯊꯣꯛꯍꯜꯂꯛꯄ ꯍꯥꯏꯇꯥꯔꯦ
ꯑꯣꯏꯗꯣꯏꯅꯤ
ꯎꯝ
ꯑꯥ ꯅꯣꯏꯁ ꯄꯣꯂꯨꯁꯟꯁꯤꯗꯤ ꯑꯗꯨꯝ ꯊꯣꯛꯅꯤꯡꯉꯥꯏ ꯃꯔꯝ ꯑꯗꯨꯝ ꯑꯣꯏꯔꯦ ꯒꯥꯔꯤ ꯂꯥꯛꯄ ꯑꯗꯒꯤ ꯑꯩꯈꯣꯏ ꯁ꯭ꯋꯥꯏꯗ ꯍꯥꯏꯔꯒꯅ ꯕꯣꯠ ꯁꯤꯖꯤꯟꯅꯕ ꯑꯥ-ꯑꯥ-ꯑꯂꯨ ꯑꯗꯨꯃꯥꯏꯅ ꯑꯗꯨꯝ ꯇꯧꯕꯗ ꯑꯗꯨꯝ ꯍꯥꯏꯗꯤ ꯅꯣꯏꯁ ꯄꯣꯂꯨꯁꯟꯁ ꯑꯗꯨꯝ ꯊꯣꯛꯅꯤ ꯑꯗꯒꯤ ꯃꯤ ꯀꯣꯏꯕ ꯂꯥꯛꯄ ꯍꯥꯏꯁꯤꯕꯨ ꯑꯩ ꯈꯇꯪ ꯂꯥꯛꯀꯦ ꯍꯥꯏ ꯌꯥꯕ ꯅꯠꯇꯦꯕ
ꯎꯝ ꯃꯌꯥꯝ ꯑꯗꯨꯝ ꯂꯥꯛꯑꯦꯕ ꯐꯦꯃꯤꯂꯤ ꯑꯣꯏꯔꯣ ꯈꯪꯅ ꯆꯥꯟꯅꯕ ꯑꯣꯏꯔꯣ
ꯍꯣꯏꯅꯦ ꯀꯩꯅꯣ ꯅꯣꯏ ꯂꯥꯛꯇꯣꯏꯅꯦꯕꯀꯣ ꯑꯗꯨꯗ ꯑꯃꯨꯛ ꯒ꯭ꯌꯥꯟ ꯇꯥꯗꯕ ꯃꯤ ꯍꯥꯏꯕꯕꯁꯤ ꯑꯃꯨꯛ ꯌꯥꯎꯔꯛꯀꯗꯣꯏꯅꯦꯕ
ꯎꯝ
ꯍꯥꯏꯗꯤ ꯀꯣꯏꯂꯥꯎ ꯂꯥꯎꯕꯤ ꯑꯁ ꯃꯣꯏ ꯃꯌꯨꯝꯗꯒꯤꯩ ꯃꯄꯥꯟ ꯊꯣꯛꯂꯛꯑꯕꯅꯦ ꯍꯥꯏ ꯁꯔꯪꯗꯒꯤ ꯊ ꯊꯣꯛꯂꯛꯄ ꯇꯥꯏꯞꯇ ꯑꯩꯈꯣꯏ ꯂꯥꯎ ꯈ ꯂꯥꯎꯕ
ꯍꯣꯏ ꯍꯣꯏ ꯏꯁꯩꯒ ꯁꯛꯆꯟꯅꯕꯤꯒ ꯇꯧꯕꯗꯣ
ꯁꯛꯆꯟꯅꯕꯤ ꯏꯁꯄꯤꯀꯔ ꯄꯥꯟꯁꯤꯟꯕꯤ ꯄꯨꯔꯥ ꯅꯦꯆꯔꯁꯦ ꯄꯨꯔꯥ ꯗꯦꯃꯦꯖꯅꯦꯕ ꯃꯣꯏ ꯇꯧꯈꯥꯏꯔꯤꯁꯦ
ꯖꯨ ꯈꯔꯒ ꯉꯥꯎꯁꯜꯂꯒ ꯇꯧꯕ ꯃꯌꯥꯝꯗꯨ ꯑꯗꯩ ꯃꯤ ꯈꯠ ꯃꯤ ꯈꯠꯅꯕꯁꯨ ꯑꯗꯨꯝ ꯌꯥꯎꯔꯛꯇꯣꯏꯅꯤ
ꯑꯁ ꯈꯠꯅꯕ ꯍꯥꯏꯕꯕꯨ ꯅꯍꯥꯟ ꯑꯃ ꯇꯥꯏꯌꯦ
ꯀꯖꯩꯕ
ꯃꯣꯏ ꯃꯣꯏ ꯃꯁꯦꯟ ꯂꯥꯛꯃꯤꯟꯅꯕ ꯃꯣꯏ ꯃꯁꯦꯟ ꯉꯥꯛꯛꯇ ꯈꯠꯅꯕꯒꯤ ꯑꯃ ꯑꯍꯤꯡꯗ
ꯎꯝ ꯐꯨꯖꯅꯔꯏꯔꯥ
ꯐꯊꯅꯔꯔꯤꯦ ꯏꯁꯂꯦꯡ ꯋꯥꯠꯀ ꯁꯤꯖꯤꯟꯅꯔꯒ ꯍꯦꯛꯇ ꯑꯁ ꯂꯥꯎꯊꯠꯅꯔꯦ ꯃꯤꯒꯤ ꯍꯥꯏꯗꯤ ꯃꯣꯏ ꯂꯩꯔꯤꯕ ꯄ꯭ꯔꯣꯄꯔꯇꯤꯗꯣ ꯃꯤꯒꯤ ꯄ꯭ꯔꯣꯄꯔꯇꯤꯅꯦꯕ ꯃꯣꯏꯗꯤ ꯅꯣꯡꯐꯗꯣꯛ ꯚꯔꯥ ꯄꯤꯔꯒ ꯔꯦꯟ ꯄꯤꯔꯒ ꯂꯩꯔꯤꯅꯦꯕ
ꯎꯝ
ꯁꯦꯡꯅ ꯍꯥꯏꯔꯕꯗ ꯑꯩꯈꯣꯏꯅ ꯑꯥꯗ ꯑꯩꯈꯣꯏꯅ ꯂꯥꯏꯔꯤꯛ ꯇꯝꯕꯒꯤ ꯏꯝꯐꯥꯜꯗ ꯔꯦꯟ ꯊꯤꯌꯔ ꯂꯩꯕꯒꯨꯝꯕꯅꯦꯕ
ꯎꯝ ꯃꯥꯅꯦ
ꯑꯗꯣ ꯑꯩꯈꯣꯏꯗꯤ ꯃꯤꯒꯤ ꯄ꯭ꯔꯣꯄꯔꯇꯤ ꯁꯣꯛꯇꯅꯕ ꯈꯣꯠꯇꯅꯕ ꯍꯣꯠꯅꯩ ꯃꯣꯏꯗꯤ ꯏꯁ ꯑꯩꯗꯤ ꯅꯩꯔꯕꯅꯤ ꯍꯥꯏ ꯁꯔꯪꯗ ꯂꯩ ꯍꯥꯏꯅꯤ ꯍꯥꯏꯔꯤꯅꯤ ꯁꯔꯪꯗ ꯂꯩꯕ ꯃꯤꯅ ꯃꯄꯥꯟ ꯊꯣꯛꯂꯛꯄꯒ ꯆꯞ ꯃꯥꯟꯅꯩꯕ
ꯎꯝ ꯂꯣꯏ ꯃꯥꯡꯍꯜꯂꯦ ꯍꯥꯏꯕ ꯃꯣꯏꯅꯀꯣ
ꯍꯣꯏ ꯊꯨꯒꯥꯏ ꯌꯥꯡꯈꯥꯏꯕꯤ ꯃꯤꯒꯤ ꯆꯧ
ꯃꯤꯒꯤ ꯆꯧꯀ꯭ꯔꯤ ꯊꯨꯒꯥꯏꯔꯝꯒꯅꯤ ꯃꯤꯒꯤ ꯆꯥꯛꯈꯨꯝ ꯆꯈꯥꯏꯔꯝꯒꯅꯤ ꯑꯗꯣ ꯂꯣꯏꯁꯟꯅꯤ ꯈꯣꯠꯆꯟꯅꯤ ꯀꯩꯝ ꯈꯪꯗꯦ ꯑꯗꯣ ꯑꯩꯅ ꯍꯥꯏꯅꯤꯡꯉꯤꯁꯦ ꯀꯌꯥꯃꯨꯛ ꯌꯥꯝ ꯆꯥꯎꯈꯠꯄ ꯃꯤꯅꯣꯁꯤ ꯆꯥꯎꯈꯠꯄ ꯃꯐꯝꯗꯨꯗ ꯑꯗꯨꯃꯥꯏꯅ ꯇꯧꯅꯕ꯭ꯔꯥꯁꯤꯅꯦ ꯑꯩꯅ ꯈꯪꯅꯤꯡꯉꯤꯁꯦ ꯃꯣꯏꯗꯛ ꯍꯪꯅꯤꯡꯉꯤꯁꯦ
ꯒ꯭ꯌꯥꯟꯁꯦ ꯒ꯭ꯌꯥꯟ ꯇꯥꯗꯕꯁꯨ ꯃꯌꯥꯝ ꯂꯩꯗꯅꯤꯀꯣ ꯍꯣꯏ ꯇꯥꯕꯕꯨꯁꯨ ꯂꯩꯌꯦꯕ ꯑꯗꯨ ꯇꯥꯗꯕ ꯇꯥꯗꯕꯁꯤꯡꯉꯩꯁꯤꯅꯅꯦ ꯑꯗꯨ ꯃꯥꯡꯍꯜꯂꯤꯅꯦ
ꯎꯝ ꯍꯣꯏ ꯍꯣꯏ ꯇꯥꯗꯕ ꯂꯥꯛꯄꯁꯦ ꯍꯥꯏ ꯐꯅ ꯇꯥꯕ ꯂꯥꯛꯄꯁꯦ
ꯎꯝ
ꯑꯩ ꯀꯩꯅꯣꯝ ꯍꯥꯏꯈꯤꯕ ꯑꯩ ꯐꯅꯌꯥꯝꯅ ꯇꯥꯕ ꯂꯥꯛꯄꯁꯦ ꯑꯗꯨꯝ ꯅꯦꯆꯔꯗꯤ ꯑꯗꯨꯝ ꯗꯤꯁꯇꯔꯕ ꯇꯧꯋꯦꯩꯅ ꯍꯥꯏꯅꯤꯡꯉꯤꯁꯦ ꯀꯩꯒꯤꯅꯣ ꯍꯥꯏꯀꯥꯟꯗ ꯅꯦꯆꯔ ꯅꯠꯇ꯭ꯔꯒꯁꯨ ꯍꯥꯏ ꯑꯣꯅꯔꯗꯨꯗꯣ ꯑꯗꯨꯝ ꯗꯤꯁꯇꯔꯕ ꯇꯧꯔꯤꯁꯤꯅꯦ ꯑꯩ ꯍꯥꯏꯅꯤꯡꯉꯁꯤ
ꯎꯝ ꯃꯥꯅꯦ
ꯍꯥꯏꯗꯤ ꯑꯩꯈꯣꯏꯅ ꯅꯣꯡꯃꯇ ꯀꯣꯏꯕ ꯆꯠꯂꯨꯕ ꯈꯣꯠꯂꯨꯕ ꯇꯧꯕ ꯀꯥꯟꯗ ꯀꯣꯟ ꯐꯦꯡꯗꯕ ꯕꯤ ꯑꯗꯨ ꯇꯧꯗꯕ ꯊꯠ ꯑꯃ ꯆꯈꯥꯏꯔꯒ ꯍꯂꯄ ꯈꯠ ꯑ ꯑꯃꯇ ꯌꯥꯎꯗꯦꯕ ꯑꯁ ꯇꯁꯦꯡꯅ ꯍꯥꯏꯔꯗꯤ ꯍꯣꯏ ꯑꯩꯈꯣꯏ ꯑꯩꯈꯣꯏꯁꯨ ꯂ ꯂꯥꯡꯒꯦ ꯉꯥꯎꯒꯦ ꯆꯠꯂꯨꯏꯅꯤ ꯑꯗꯨꯝ ꯆꯠꯂꯨꯅꯤ ꯀꯣꯏꯕ ꯆꯠꯄ ꯍꯥꯏꯁꯤꯕ ꯅꯠꯇ꯭ꯔꯥ ꯂꯥꯡꯒꯦ ꯅꯨꯡꯉꯥꯏꯔꯨꯒꯦꯅ ꯆꯠꯂꯤ ꯉꯥꯛꯇꯅꯦ ꯑꯗꯨꯝ ꯍꯥꯏ ꯑꯗꯨꯝ ꯇꯧꯔꯤ ꯉꯥꯛꯇꯅꯦ ꯑꯗꯣ ꯂꯣꯏꯁꯟꯕꯤꯕ ꯈꯣꯠꯄꯤꯕ ꯑꯗꯨꯝ ꯇꯧꯅꯩꯅꯦ ꯃꯤꯒꯤ ꯄꯣꯠꯆꯩ ꯁꯣꯏꯗꯅ ꯇꯦꯛꯈꯤꯕ ꯈꯣꯠꯈꯤꯕ ꯑꯗꯨꯝ ꯁꯤꯡꯕ ꯈꯣꯠꯄ ꯉꯥꯡꯅꯔꯝꯕ ꯈꯣꯠꯄ ꯂꯣꯏ ꯌꯥꯎꯔꯤꯅꯦ ꯑꯁ ꯃꯣꯏꯗꯤ ꯈꯪꯉꯔꯣꯏ ꯎꯔꯔꯣꯏ ꯍꯥꯏꯕꯩ ꯃꯇꯥꯒꯨꯝ ꯑꯁ ꯑꯁ ꯂꯨꯈꯥꯛꯀ ꯍꯥꯏꯗꯤ ꯀꯤꯠꯆꯟꯁꯤꯃ ꯄꯨꯂꯞ ꯆꯈꯥꯏꯔ ꯊꯝꯃꯝꯕꯤ ꯑꯗꯨꯗꯒꯤ ꯆꯧꯀ꯭ꯔꯤꯒ ꯊꯨꯗꯤꯛ ꯑꯦꯝꯕꯤ
ꯄꯩꯁꯥ ꯀꯩꯅꯣ ꯇꯧꯔꯦꯅ ꯀꯣ ꯀꯔꯤꯍꯥꯏꯕ ꯄꯩꯁꯥ ꯂꯧꯁꯜꯂꯦꯅ ꯁꯤꯗꯅꯤ ꯁꯤꯗꯅꯤ
ꯑꯗ ꯑꯗꯨ ꯋꯥꯈꯜꯂꯣꯟꯗ ꯂꯩꯒ꯭ꯔꯦꯕ
ꯎꯝ ꯕꯦꯔꯥꯅꯤ ꯍꯧꯖꯤꯀꯥꯟꯁꯤ
ꯑꯗꯨꯗꯒꯤ ꯑꯣꯚꯔ ꯀ꯭ꯔꯥꯎꯗꯤꯡ ꯑꯣꯏꯕ ꯍꯥꯏꯖꯤꯗꯕꯨ ꯅꯣꯏꯁ ꯄꯣꯂꯨꯁꯟꯁꯤꯗꯤ ꯃꯁꯥꯅ ꯇꯥꯕꯅꯤ ꯅꯠꯇ꯭ꯔꯥ
ꯎꯝ ꯃꯥꯅꯤ ꯃꯤꯗꯣ ꯃꯌꯥꯝ ꯂꯥꯛꯑꯅꯤ
ꯎꯝ
ꯈꯔ ꯏꯪꯒꯗ꯭ꯔꯥ ꯂꯥꯛꯑꯒ ꯍꯦ ꯂꯥꯡꯉꯟꯗꯅ ꯀꯣꯛ ꯆꯤꯛꯑꯥ ꯍꯟꯗꯣꯏꯅꯦ
ꯑꯣ ꯍꯣꯏ ꯍꯥꯏꯗꯤ ꯏꯪꯅ ꯆꯤꯛꯅ ꯂꯥꯛꯄ ꯄꯥꯝꯖꯕ ꯍꯥꯏꯗꯤ ꯑꯌꯤꯡꯕ ꯃꯐꯝꯗ ꯂꯥꯛꯄ ꯄꯥꯝꯖꯕ ꯀꯥꯡꯕꯨꯗꯤ ꯄꯨꯔꯥ ꯗꯤꯁꯑꯄꯣꯏꯟꯅꯦ ꯑꯣꯏꯗꯣꯏꯁꯦ ꯅꯤꯡ ꯅꯤꯡꯉꯨꯕꯅ ꯑꯃ ꯇꯧꯊꯣꯔꯛꯄꯅ ꯑꯃ ꯑꯗꯨꯒꯤ ꯐꯤꯝꯗꯨꯗꯅꯦ ꯍꯟꯒꯤꯗꯣꯏꯁꯦ
ꯎꯝ ꯃꯥꯅꯤ
ꯃꯥꯅꯦ ꯑꯗꯒꯤ ꯂꯣꯀꯦꯜ ꯂꯣꯀꯦꯜ ꯂꯣꯀꯦꯂꯤꯇꯤꯗ ꯂꯩꯔꯤꯕ ꯃꯤꯐꯥꯎ ꯍꯥꯏꯗꯤ ꯋꯥ ꯉꯥꯡꯅꯤꯡꯉꯛꯔꯣꯏꯕ ꯃꯣꯏꯅ ꯇꯧꯔꯤ ꯃꯑꯣꯡ ꯍꯥꯏꯗꯤ ꯃꯤ ꯑꯣꯚꯔ ꯀ꯭ꯔꯥꯎꯗꯦꯗ ꯑꯣꯏꯔꯒꯕꯨ ꯀꯩꯅꯣ ꯍꯥꯏꯅꯤꯡꯉꯛꯇꯣꯏꯁꯦ ꯅꯠꯇ꯭ꯔꯥ ꯄꯥꯎ ꯐꯥꯎꯅꯕ ꯍꯣꯏ ꯏꯟꯀꯟꯕꯤꯅꯦꯟꯁ ꯊꯤ ꯑꯣꯏꯔꯛꯑꯅꯤꯕ
ꯎꯝ ꯀꯥꯟꯅꯗꯕ ꯍꯥꯏꯌꯨꯀꯣ ꯃꯌꯥꯝ ꯂꯩꯒ꯭ꯔꯦ
ꯂꯩꯒ꯭ꯔꯦ ꯂꯩꯒ꯭ꯔꯦ ꯑꯁ ꯀꯥꯟꯅꯗꯕꯩꯗꯤ ꯀꯥꯟꯅꯗꯕ ꯉꯥꯛꯇꯅꯤꯗ
ꯍꯣꯏ ꯍꯣꯏ ꯑꯗꯩ ꯁꯥ ꯉꯥ ꯁꯥ ꯉꯥ ꯀꯩꯅꯣ ꯀꯩꯀꯥ ꯎꯆꯦꯛ ꯑꯣꯌꯥ ꯃꯌꯥꯝꯒꯁꯦ ꯂꯣꯏ ꯁꯣꯛꯍꯜꯂꯛꯇꯣꯏꯅꯦꯕ
ꯃꯥꯅꯦ
ꯍꯥꯏꯗꯤ ꯉꯁꯥꯏꯒꯤ ꯄꯣꯂꯨꯁꯟ ꯃꯌꯥꯝꯗꯨꯅ ꯎꯆꯦꯛ ꯑꯣꯌꯥ ꯃꯌꯥꯝꯗꯨꯁꯨ ꯀꯩꯅꯣ ꯇꯧꯔꯅꯤ ꯁꯤꯕ ꯀꯩꯀꯥ ꯌꯥꯎꯗꯣꯏꯅꯦꯕ ꯅꯠꯇ꯭ꯔꯥ ꯑꯗꯒꯤꯗꯤ ꯄ꯭ꯂꯥꯁꯇꯤꯛ ꯀꯩ ꯀꯩꯗꯣ ꯆꯥꯁꯤꯜꯂꯨꯕꯗꯩ ꯎꯆꯦꯛ ꯀꯩꯀꯥ ꯑꯗꯨꯁꯨ ꯑꯗꯨꯝ ꯁꯤꯕ ꯌꯥꯎꯗ꯭ꯔꯥ
ꯌꯥꯎꯗꯣꯏꯅꯤ
ꯂꯣꯏ ꯁꯣꯛꯍꯜꯂꯛꯑꯦ ꯑꯌꯥꯝꯕꯅꯦ ꯑꯗꯣ ꯁꯤꯁꯦ ꯑꯗꯨꯝ ꯐꯖꯅ ꯒ꯭ꯌꯥꯟ ꯄꯨꯂꯞꯁꯦ ꯇꯥꯃꯤꯟꯅꯔꯗꯤ ꯀꯩꯁꯨ ꯊꯣꯛꯑꯣꯏꯗ
ꯃꯥꯅꯦ ꯃꯥꯅꯤ ꯆꯨꯝꯗꯣꯏꯅꯦ
ꯎꯝ
ꯅꯦꯁ ꯅꯦꯆꯔ ꯗꯦꯃꯦꯖ ꯇꯧꯕ ꯍꯥꯏꯖꯤꯗꯕꯨ ꯑꯁ ꯌꯥꯝ ꯂꯩꯔꯦꯗ ꯅꯠꯇ꯭ꯔꯥ ꯍꯥꯏꯗꯤ
ꯃꯤꯒꯤ ꯁꯥ ꯉꯥ ꯍꯥꯏꯁꯤꯇꯕꯨ ꯏꯪ ꯆꯤꯛꯄ ꯃꯊꯟꯇ ꯂꯩꯖꯅꯤꯡꯕ ꯁꯥ ꯉꯥ ꯃꯌꯥꯝ ꯂꯩꯒ꯭ꯔ ꯄꯣꯠꯅꯤ ꯅꯠꯇ꯭ꯔꯥ
ꯎꯝ ꯃꯣꯏꯗꯤ ꯃꯤꯔꯛ ꯇꯤꯟꯕꯁꯦ ꯄꯥꯝꯁꯨ ꯄꯥꯝꯗꯦꯃꯤ
ꯄꯥꯝꯗꯦ ꯄꯥꯝꯗꯦ ꯍꯁꯦꯡꯅ ꯍꯥꯏꯔꯗꯤꯅꯦ ꯑꯥ ꯎꯆꯦꯛ ꯋꯥꯌꯥꯒꯨꯝꯕ ꯃꯤꯔꯛ ꯇꯥ ꯂꯣꯏꯅꯔꯨꯕꯖꯦ ꯃꯣꯏ ꯃꯔꯛꯇꯒ ꯇꯤꯜꯍꯟꯗꯕꯤ ꯈꯣꯠꯍꯟꯗꯕꯤ ꯇꯧꯕꯅꯦꯕ ꯍꯦꯛꯇ
ꯎꯝ ꯇꯧꯕꯅꯤ ꯃꯣꯏꯅ ꯄꯥꯝꯗꯦꯕ ꯃꯣꯏ ꯅꯦꯆꯔꯒꯤ ꯑꯣꯏꯅ ꯂꯩꯖꯕ ꯃꯍꯧꯁꯥ ꯄꯥꯝꯖꯩꯑꯕ
ꯍꯤꯡꯕꯗꯣ ꯄꯝꯖꯕ
ꯎꯝ
ꯑꯗꯨꯗꯩꯗꯨꯗ ꯑꯩꯈꯣꯏꯅ ꯑꯁ ꯑꯣꯚꯔ ꯀ꯭ꯔꯥꯎꯗꯦꯠꯀꯥ ꯑꯣꯏꯔꯒ ꯆꯪꯖꯜꯂꯅꯤ ꯑꯗꯨꯗꯒꯤ ꯂꯥꯡꯖꯤꯜꯂꯅꯤ ꯑꯗꯒꯤ ꯃꯤ ꯁꯣꯛꯀꯅꯨ ꯊꯦꯡꯒꯅꯨ ꯍꯥꯏꯕ ꯁꯥ ꯉꯥꯁꯤꯡꯗꯨ ꯊꯦꯡꯖꯜꯂꯨꯔꯅꯤ ꯁꯣꯛꯆꯜꯂꯨꯔꯅꯤ ꯃꯤ ꯍꯥꯏꯖꯤꯗꯕꯨ ꯀꯩꯅꯣꯅꯤꯗꯅ
ꯇꯧꯒꯅꯣ ꯍꯥꯏꯕꯗꯣ ꯇꯧꯅꯤꯡꯉꯦꯕ
ꯀ꯭ꯌꯨꯔꯤꯌꯁ ꯌꯥꯝ ꯑꯣꯏꯖꯕꯗꯣ
ꯎꯝ
ꯍꯥꯏꯗꯤ ꯌꯥꯝ ꯇꯧꯖꯅꯤꯡꯕ ꯇꯧꯒꯅꯨ ꯍꯥꯏꯕ ꯄꯣꯠꯁꯤꯅꯦꯩꯅ ꯇꯧꯖꯅꯤꯡꯕ ꯑꯗꯨꯃꯥꯏꯅ ꯇꯧꯕ ꯉꯥꯛꯇꯅꯦꯕ ꯅꯠꯇ꯭ꯔꯥ
ꯃꯥꯅꯦ
ꯑꯗꯥꯡ ꯇꯧꯔꯛꯇꯣꯏꯅꯦꯕ ꯑꯗꯒꯤ
ꯐꯠꯇꯕ ꯃꯌꯥꯝꯁꯦ ꯍꯦꯟꯒꯠꯍꯜꯂꯦ ꯑꯐꯠꯇꯕ ꯃꯌꯥꯝꯗꯣ ꯄꯩꯔ ꯄꯩꯔ ꯊꯝꯃꯦ
ꯑꯗꯨ ꯑꯗꯨ ꯑꯗꯨ ꯑꯗꯨ ꯑ ꯍꯣꯏ
ꯑꯗꯨꯗ ꯐꯖꯅ ꯂꯧꯊꯣꯛꯄꯤꯗꯗꯤ ꯑꯗꯨꯗꯨꯅꯁꯨ ꯃꯤꯉꯩꯗꯣ ꯑꯗꯨꯗꯥꯏ ꯂꯣꯀꯦꯜ ꯂꯩꯔꯝꯃꯤꯉꯩ ꯃꯤꯉꯩꯗ ꯁ ꯑꯃꯨꯛ ꯍꯦꯟ ꯍꯦꯜ ꯄ꯭ꯔꯣꯕ꯭ꯂꯦꯝ ꯃ ꯉꯥꯛꯇꯣꯏꯅꯦꯕ
ꯍꯦꯜꯊ ꯄ꯭ꯔꯣꯕ꯭ꯂꯦꯝ ꯂꯥꯛꯀꯅꯤ ꯑꯗꯒꯤ ꯁꯔꯥꯎꯟꯗꯤꯡꯗ ꯂꯩꯔꯤꯕ ꯋꯥꯏꯜ ꯂꯥꯏꯐ ꯉꯥꯒꯨꯝꯕ ꯍꯥꯏꯗꯤ ꯑꯩꯈꯣꯏ ꯁ꯭ꯋꯥꯏꯒꯤ ꯍꯥꯏꯔꯒꯗꯤ ꯉꯥꯁꯤꯗ ꯑꯌꯥꯝꯕꯅ ꯐꯣꯀꯁꯅꯦꯕ ꯅꯠꯇ꯭ꯔꯥ
ꯎꯝ ꯃꯤꯁꯨ ꯁꯣꯛꯇꯣꯏꯅꯦ ꯍꯥꯏꯗꯤ ꯄ꯭ꯂꯥꯁꯇꯤꯛ ꯀꯩꯀꯥꯗ ꯃꯌꯥꯝ ꯍꯨꯟꯗꯣꯛ ꯑꯝꯃꯦ ꯈꯜꯂꯣ ꯑꯗꯒꯤꯗꯤ ꯀꯩꯅꯣ ꯑꯗꯨꯗꯣ ꯐꯖꯅ ꯍꯥꯏꯗꯤ ꯀꯩꯅꯣ ꯇꯧꯕꯒꯤ ꯒꯔꯃꯦꯟꯒꯤ ꯑꯣꯏꯕ ꯀꯩꯀꯥ ꯂꯧꯈꯠꯂꯒ ꯈꯣꯠꯂꯒ ꯇꯧꯕꯗꯣ ꯄꯥꯛꯅ ꯂꯥꯛꯇ꯭ꯔꯗꯤ ꯃꯩ ꯑꯃ ꯊꯥꯗꯣꯛꯑꯦ ꯈꯜꯂꯣ ꯃꯩ ꯊꯥꯗꯣꯛꯑꯗꯤ ꯂꯪꯁ ꯪ ꯁꯣꯛꯂꯛꯀꯅꯤ ꯃꯤ ꯈꯛꯇ ꯅꯠꯇꯕꯤꯗ ꯑꯇꯣꯞꯄ ꯁꯥ ꯉꯥꯉꯩꯁꯨ ꯂꯣꯏ ꯁꯣꯛ
ꯍꯣꯏ ꯍꯣꯏ ꯑꯗꯣ ꯑꯗꯨꯒꯤꯁꯨ ꯗꯤꯁꯑꯦꯠꯕꯥꯟꯇꯦꯖ ꯂꯩꯔꯦ ꯑꯩꯅ ꯄꯥꯝꯖꯩꯁꯤꯅ ꯑꯃꯨꯛ ꯍꯥꯏꯗꯤ ꯃꯤꯗ ꯁꯣꯛꯄꯗꯣ ꯃꯤꯗ ꯁꯣꯛꯄꯗꯨꯒꯤꯗꯤ ꯑꯗꯨꯝ ꯒꯣꯣꯔꯔꯃꯦꯟꯅ ꯍꯧꯖꯤꯛ ꯌꯦꯡꯁꯤꯟꯕꯤꯗꯅ ꯈꯣꯠꯇꯅ ꯑꯩꯈꯣꯏ ꯁ꯭ꯋꯥꯏꯗ ꯇꯧꯔꯤꯁꯤꯒ ꯍꯥꯏꯔꯛꯀꯦꯕꯀꯣ
ꯎꯝ
ꯑꯗꯨꯝ ꯌꯦꯡꯁꯤꯟꯕꯤꯗꯅ ꯑꯗꯨꯒꯤꯗꯤ ꯋꯤꯛ ꯑꯝꯗ ꯑꯃꯨꯛꯃꯨꯛ ꯂꯥꯛꯇꯅ ꯈꯣꯠꯇꯅ ꯂꯧꯈꯠ ꯄꯤꯔꯦꯕꯀꯣ ꯑꯩꯅ ꯍꯥꯏꯅꯤꯡꯉꯤꯁꯤꯅ ꯑꯃꯨꯛ ꯀꯣꯏꯕ ꯂꯥꯛꯑꯅꯤ ꯈꯣꯠꯂꯅꯤ ꯑꯗꯨꯒ ꯆꯥꯔ ꯊꯛꯔꯒ ꯏꯁꯤ ꯂꯣꯛꯇꯥꯛ ꯏꯁꯤꯡꯗ ꯂꯣꯛꯇꯥꯛꯇ ꯀꯅꯥꯅ ꯍꯣꯏ ꯑ ꯀꯅꯥꯅ ꯊꯥꯗꯅꯒꯦ ꯍꯥꯏꯕ ꯎꯝ
ꯑꯗꯨ ꯐꯖꯅ ꯗꯤꯁꯤꯄ꯭ꯂꯤꯟ ꯌꯥꯎꯗꯕꯒꯤꯅꯦ ꯍꯥꯏꯕ
ꯃꯥꯅꯦ
ꯀꯗꯥꯏꯗꯒꯤ ꯍꯟꯗꯛꯀꯤ ꯐꯤꯐꯥ ꯋꯥꯔꯜ ꯀꯞꯇꯒꯗꯤ ꯃꯤ ꯀꯩꯅꯣꯉꯩ ꯆꯛꯈꯥꯏꯔꯛꯑꯝꯕ ꯉꯩ ꯗ ꯂꯣꯏ ꯂꯣꯏꯁꯤꯜꯜꯂꯤꯖꯔꯤ ꯖꯄꯥꯟꯒꯤ ꯅꯠꯇ꯭ꯔꯥ ꯃꯣꯏꯗꯤ ꯑꯉꯥꯡ ꯑꯣꯏꯔꯤꯉꯩꯗꯒꯤ ꯗꯤꯁꯤꯄ꯭ꯂꯤꯟꯗꯣ ꯇꯝꯕꯤꯔꯛꯑꯕꯅꯤꯅ
ꯃꯥꯅꯦ ꯑꯗꯒꯤ ꯀꯩꯅꯣꯝꯃ ꯍꯥꯏꯗꯤ ꯇꯨꯔꯤꯖꯝ ꯑꯃ ꯂꯩ ꯇꯥꯔꯒꯗꯤ ꯄꯣꯠ ꯆꯩ ꯌꯣꯟꯕꯁꯦ ꯃꯁꯥꯅ ꯇꯥꯕꯃꯤ ꯅꯠꯇ꯭ꯔꯥ ꯑꯗꯣ ꯃꯣꯏꯁꯨ ꯄ꯭ꯔꯣꯐꯤꯠꯇꯣ ꯑꯍꯦꯟꯕ ꯄ꯭ꯔꯣꯐꯤꯠ ꯄꯥꯝꯃꯛꯄꯅꯤꯅ
ꯍꯣꯏ ꯇꯥꯡꯅ ꯇꯥꯅ ꯌꯣꯟꯕꯁꯦ ꯌꯥꯝ ꯂꯩ
ꯍꯣꯏ ꯍꯣꯏ
ꯑꯩꯈꯣꯏꯗ ꯊꯦꯡꯅꯩꯑꯕ ꯅꯣꯔꯃꯦꯜ ꯄ꯭ꯔꯥꯏꯖꯇ ꯕꯖꯥꯔꯗ ꯑꯣꯔ ꯀꯩꯅꯣꯗ ꯁꯨꯃꯥꯏꯅ ꯆꯥꯝꯃꯉꯥꯒ ꯄꯤꯅꯕ ꯄꯣꯠꯁꯦ ꯆꯥꯇ꯭ꯔꯦꯠ ꯆꯅꯤꯄꯥꯥꯟ ꯆꯅꯤꯄꯥꯟ ꯆꯅꯤ ꯍꯥꯏꯗꯤ ꯌꯥꯝ ꯀꯥ ꯍꯦꯟꯅ ꯑꯣꯕꯔ ꯗ ꯄꯩꯁꯥ ꯁꯦꯝꯒꯠꯄꯗꯣ ꯇꯨꯔꯤꯖꯝꯅꯤ ꯍꯥꯏ ꯇꯨꯔꯤꯁ ꯂꯥꯛꯄꯅꯤ ꯀꯥꯏꯅꯒ ꯀꯣ
ꯑꯝ ꯇꯔꯤꯁ ꯑ ꯇꯨꯔꯔꯤꯁ ꯁꯦꯟꯇꯔ ꯆ ꯔꯖ ꯇꯔꯤꯁ ꯃꯐꯝ ꯆ ꯔꯖꯨꯦ
ꯎꯝ
ꯏꯌꯥꯔꯄꯣꯔꯠꯇ ꯆꯪꯉꯣꯕꯀꯣ ꯏꯁꯤꯡ ꯕꯣꯇꯜꯗ ꯂꯩꯔꯣꯕ ꯇꯔꯥ ꯄꯤꯕꯗꯣ ꯀꯌꯥ ꯍꯥꯏꯔꯛꯀꯦ ꯌꯦꯡꯉꯣ ꯑꯩꯈꯣꯏ ꯃꯅꯤꯄꯨꯔꯅ ꯈꯔ ꯐꯩ ꯍꯥꯏꯌꯦ ꯃꯣꯏ ꯇꯔꯥ ꯄꯤꯕꯁꯦ ꯀꯨꯟ ꯌꯣꯟꯕꯅꯦꯕꯀꯣ ꯗꯕꯜ ꯄ꯭ꯔꯣꯐꯤꯠꯅꯦꯕ ꯃꯣꯏ ꯐꯪꯉꯤꯖꯦ
ꯑꯗꯨꯒꯤꯗꯤ ꯃꯅꯨꯡꯒꯤ ꯇꯦꯛꯁ ꯀꯩꯀꯥ ꯃꯌꯥꯝ ꯌꯥꯎꯔꯛꯈꯤꯕꯒꯤꯅꯦ ꯑꯁꯤꯁꯤꯅ ꯀꯩꯅꯣ ꯇꯧꯔꯦꯗꯅ ꯑꯌꯥꯝꯕꯅ ꯄꯩꯁꯥ ꯄꯥꯏꯕ ꯉꯩꯅ ꯇꯣꯡꯉꯛꯑꯅꯤꯅ ꯑꯗꯨꯝ ꯃꯨꯛ ꯏꯅꯤꯗꯅ
ꯏꯀꯣꯅꯣꯃꯤꯛ ꯀ꯭ꯂꯥꯁꯇ ꯇꯣꯡꯕ ꯃꯌꯥꯝ ꯂꯩꯔꯤꯁꯤ ꯅꯠꯇ꯭ꯔꯥ
ꯎꯝ ꯊꯕꯗꯤ
ꯑꯗꯨꯒ ꯑꯩꯈꯣꯏ ꯃꯅꯤꯄꯨꯔꯒꯤ ꯀꯩꯅꯣꯁꯤꯅ ꯑꯃꯨꯛ ꯐꯔꯤꯕ ꯍꯥꯏꯔꯗꯤ ꯏꯌꯥꯔꯄꯣꯔꯠꯁꯤꯅ ꯑꯃꯨꯛ ꯄ꯭ꯔꯥꯏꯖꯁꯦ ꯀꯩꯅꯣꯗꯒꯗꯤ ꯂꯨꯄꯥ ꯇꯔꯥ ꯄꯤꯕ ꯄꯣꯠꯁꯦ ꯂꯨꯄꯥ ꯐꯤꯐꯇꯤ ꯁꯤꯛꯁꯇꯤ ꯁꯚꯦꯟꯇꯤꯗ ꯌꯣꯜꯂꯦ ꯍꯥꯏꯌꯦꯕ ꯑꯇꯣꯞꯄ ꯑꯩꯈꯣꯏꯒꯤ ꯑꯥꯎꯠ ꯑꯣꯐ ꯑ ꯃꯅꯤꯄꯨꯔꯒꯤ ꯑꯇꯣꯞꯄ ꯃꯅꯤꯄꯨꯔ ꯃꯅꯨꯡꯒꯤ ꯏꯁꯇꯦꯠ ꯅꯠꯇꯕ ꯑꯇꯣꯞꯄ ꯑꯇꯣꯞꯄ ꯏꯁꯇꯦꯠꯁꯤꯡꯗꯀꯣ ꯏꯟꯗꯤꯌꯥꯒꯤ ꯑꯇꯣꯞꯄ ꯏꯁꯇꯦꯠꯁꯤꯡꯗ
ꯑꯗꯨꯝ ꯀꯩꯅꯣ ꯍꯣꯏ ꯅꯥꯥꯏꯅ ꯇꯧꯔꯒ ꯇ꯭ꯔꯥꯟꯁꯄꯣꯔꯠ ꯆꯥꯔꯖ ꯃꯨꯛꯇ ꯑꯣꯏꯔꯒꯁꯨꯀꯣ ꯍꯥꯏꯗꯤ ꯂꯣꯀꯦꯜ ꯑꯦꯔꯤꯌꯥ ꯂꯣꯀꯦꯜ ꯂꯣꯀꯦꯜ ꯄꯤ ꯄꯟ ꯑꯁꯤꯗ ꯆꯠꯀꯦ ꯍꯥꯏꯕ ꯃꯇꯝꯗ ꯂꯨꯄꯥ ꯆꯥꯝꯃ ꯆꯅꯤꯅ ꯌꯥꯅꯕ ꯄꯣꯠꯁꯦ ꯇꯨꯔꯤꯁꯅꯦ ꯍꯥꯏꯇꯥꯥꯔꯒꯗꯤ ꯀꯩꯅꯣꯃꯨꯛ ꯇꯧꯔꯛꯀꯅꯤ ꯍꯥꯥ ꯆꯥꯝꯃꯉꯥ ꯆꯠꯇ꯭ꯔꯨ ꯆꯥꯝꯃꯉꯥ ꯆꯠ ꯆꯧꯉꯥ ꯆꯥꯇ꯭ꯔꯨꯛꯇꯨ ꯅꯠꯇꯦꯅꯦ ꯍꯧꯖꯤꯛ ꯑ ꯏꯃꯥꯟꯅꯕ ꯑꯝꯗ ꯊꯣꯛꯈꯤꯕ ꯍꯟꯗꯛꯀꯤ ꯀꯩꯅꯣꯗꯒꯤ ꯇꯥꯃꯤꯜ ꯅꯥꯗꯨꯗꯩ ꯊꯣꯛꯂꯛꯄꯗ ꯇꯝꯃꯤ ꯃꯆꯥ ꯑꯃꯅ ꯏꯁꯀꯦꯝ ꯇꯧꯍꯧꯕꯗꯣ
ꯀꯃꯥꯏꯅ ꯇꯧꯏꯅꯣ
ꯑꯗꯨꯩ ꯀꯩꯅꯣ ꯇꯧꯔꯤꯅꯤꯅꯦꯍꯦ ꯇꯦꯛꯁꯤ ꯇꯣꯡꯉꯒ ꯂꯨꯄꯥ ꯂꯨꯄꯥ ꯆꯅꯤꯒꯤ ꯤꯁꯤ ꯇꯣꯡꯉꯒ ꯂꯨꯄꯥ ꯂꯤꯁꯤꯡ ꯑꯃꯒ ꯆꯧꯉꯥꯃꯨꯛ ꯂꯧꯍꯧꯒꯦꯑꯦ ꯑꯗꯨ ꯐ꯭ꯂꯥꯏꯠꯁꯨ ꯅꯪꯍꯟꯗ꯭ꯦꯔꯤꯕ ꯐ꯭ꯂꯥꯏꯠ ꯅꯪꯗꯕꯒꯤ ꯑꯃꯨꯛ ꯂꯨꯄꯥ ꯂꯤꯁꯤꯡ ꯇꯔꯥꯃꯨꯛ ꯑꯃꯨꯛ ꯇꯤꯡꯉꯦꯕ
ꯃꯥ ꯕꯨꯗꯤ ꯄ ꯆꯁꯟꯕꯩ ꯋꯥꯅꯤꯅꯦ
ꯃꯥꯅꯦ ꯃꯥꯅꯦ ꯑꯗꯣ ꯄꯩꯁꯥꯗꯣ ꯂꯧꯍꯧ
ꯋꯥꯦ ꯗꯨꯃꯥꯏꯅ
ꯄꯩꯁꯥꯗꯣ ꯂꯧꯍꯧꯔꯒ ꯀꯩꯅꯣ ꯇꯧꯕꯗꯤ ꯑꯃꯨꯛ ꯐꯕꯀꯣ ꯍꯥꯏꯗꯤ ꯄꯩꯁꯥꯗꯣ ꯂꯧꯍꯧꯔꯒ ꯃꯇꯝꯗꯣ ꯑꯃꯨꯛ ꯅꯪꯍꯟꯕꯤꯔꯗꯤ ꯑꯃꯨꯛ ꯐꯕ
ꯎꯝ
ꯄꯩꯁꯥꯁꯨ ꯑꯃꯨꯛ ꯂꯧꯍꯧꯕ ꯃꯇꯝꯁꯨ ꯅꯪꯍꯟꯗꯕ ꯃꯇꯝ ꯅꯪꯗꯕꯒꯤ ꯏꯟꯀꯟꯕꯤꯅꯦꯟꯁ ꯑꯣꯏꯔꯤꯗꯨꯒꯤ ꯃꯊꯛꯇ ꯇꯤꯀꯦꯠꯇꯨ ꯑꯃꯨꯛ ꯅꯧꯅ ꯑꯃꯨꯛ ꯀꯛꯄꯒꯤ ꯍꯥꯏꯗꯤ ꯄ꯭ꯂꯦꯟꯒꯤ ꯇꯤꯀꯦꯠꯇꯣ ꯅꯧꯅ ꯀꯛꯄꯒꯤ ꯑꯃꯨꯛ ꯃꯊꯥꯗꯨ ꯑꯃꯨꯛ ꯍꯥꯞꯄ ꯍꯥꯏꯇꯥꯔꯦ
ꯎꯝ
ꯑꯗꯣ ꯃꯥꯅ ꯁꯨꯝ ꯅꯝꯃꯛ ꯍꯣꯏ ꯃꯥꯅ ꯀꯝ ꯍꯥꯏꯈꯤꯕ ꯃꯥꯅ ꯁꯣꯝꯅ ꯃꯇꯝꯅ ꯃꯦꯞ ꯌꯦꯡꯉꯒ ꯆꯠꯂꯤꯅꯦ ꯃꯦꯞ ꯌꯦꯡꯉꯒ ꯆꯠꯅ ꯆꯠꯅ ꯃꯦꯞ ꯑꯩ ꯉꯥꯡꯁ ꯑꯗꯨꯝ ꯇꯥꯎꯀꯗꯧꯔꯒꯦ ꯇꯥꯕ꯭ꯔꯣ
ꯇꯥꯏꯌꯦ ꯇꯥꯏꯌꯦ
ꯃꯦꯞ ꯌꯦꯡꯉꯒ ꯆꯠꯂꯤꯕ ꯂꯝꯕꯤꯗꯣ ꯃꯥꯅ ꯇꯥꯛꯏ